ꯑꯣ
ꯑꯣ ꯇꯥꯕꯣ ꯇꯥꯕ꯭ꯔꯣ
ꯑꯧ ꯇꯥꯏ ꯇꯥꯏ ꯀꯩꯗꯧꯔꯝꯃꯤꯅꯣ
ꯁꯨꯝ ꯍꯩꯅꯧ ꯆꯥꯔꯝꯃꯤꯅꯦ ꯚꯥꯏ ꯅꯪꯗꯤ
ꯁ ꯍꯧꯖꯤꯛ ꯍꯩꯅꯧ ꯄꯥꯟꯕ ꯃꯇꯝ ꯑꯣꯏꯔꯝꯃꯅꯤꯅꯦꯀꯣ
ꯑꯁ ꯑꯣꯏꯔꯦꯕ ꯑꯩ ꯑꯁꯥꯏ ꯃꯊꯛ ꯀꯥꯈꯠꯂ ꯍꯦꯛꯑꯒ
ꯈꯣꯏꯗꯤ ꯆꯥꯛ ꯊꯣꯡꯗ꯭ꯔꯤ ꯆꯥꯛ ꯊꯣꯡꯒꯦ ꯇꯧꯔꯤ
ꯍꯥꯏꯁ ꯄꯨꯡꯁꯤꯗꯤ ꯐꯖꯩꯅꯦ
ꯎꯝ ꯆꯥꯛꯁꯤ ꯅꯨꯡꯗꯥꯡꯒꯤ ꯑꯣꯏꯅ ꯊꯣꯡꯉꯤ ꯑꯌꯨꯛꯀꯤ ꯆꯥꯗ꯭ꯔꯦ
ꯍꯦꯍꯦ ꯑꯃꯨꯛꯇ ꯄꯨꯂꯞ ꯆꯥꯔꯤꯗ ꯑꯃꯨꯛꯇꯪꯗ
ꯑꯣ ꯑꯗꯨꯅ ꯐꯔꯦ ꯆꯦꯡꯁꯨ ꯁꯦꯞ ꯇꯧꯅꯕꯅ ꯆꯈꯥꯎꯕꯨꯗꯤ ꯌꯥꯎꯗ꯭ꯔꯕꯖꯥꯅꯤ ꯑꯦ ꯍꯩꯅꯧꯁꯦ ꯀꯔꯝꯕ ꯑꯣꯏꯗꯣꯏꯅꯣ ꯅꯣꯏ ꯅꯣꯏꯔꯣꯝ ꯅꯣꯏꯗ ꯄꯥꯟꯕꯗꯨꯔꯣ
ꯍꯣꯏ ꯑꯩꯈꯣꯏꯒꯤ ꯑ ꯑ ꯀꯃꯥꯏꯟ ꯍꯥꯏꯗꯣꯏꯅꯣ ꯊꯣꯡꯉꯥꯟ ꯆꯪꯉꯛꯄꯩꯗ ꯄꯥꯟꯕ ꯑꯝ ꯂꯩꯕꯅꯦꯕ ꯅꯪ ꯌꯥꯎꯕ ꯅꯠꯇ꯭ꯔꯣ ꯑꯩꯈꯣꯏꯒꯤ ꯍꯩꯅꯧꯗꯣ ꯌꯥꯝ ꯆꯥꯎꯗ꯭ꯔꯒ ꯌꯥꯝ ꯊꯨꯝꯕꯗꯨꯅꯤꯗ ꯁꯕꯤ ꯍꯩꯅꯧꯗꯣ
ꯑꯣ ꯑꯣꯝ ꯍꯩꯅꯧꯖꯦ ꯃꯃꯥꯡ ꯑ ꯁꯤꯚ꯭ꯔꯥꯇꯤ ꯅꯨꯃꯤꯠꯇ ꯍꯩꯅꯧ ꯃꯅꯥ ꯀꯣꯟꯕꯗꯣ ꯑꯗꯨꯏꯗꯨ ꯅꯠꯇ꯭ꯔꯣ
ꯍꯣ ꯍꯣ ꯍꯣꯏ
ꯍꯩꯅꯧꯖꯦ ꯑꯁ ꯏ ꯍꯩꯅꯧꯁꯦ ꯀꯩꯅꯣ ꯗꯤ ꯍꯥꯎ ꯎ ꯗꯦꯁ ꯀꯤ ꯍꯩꯅꯧ ꯍꯥꯏꯕ ꯌꯥꯝ ꯑꯊꯨꯝꯕ ꯑꯃ ꯂꯩꯗꯥꯏꯅꯦ ꯈꯤꯇꯪ ꯊꯨꯝꯇꯛ
ꯍ ꯃꯅꯝ ꯅꯨꯡꯁꯤꯕꯗꯣ
ꯍꯣꯏ ꯍꯣꯏ ꯀꯩꯊꯦꯜ ꯆꯠꯊꯔꯕ
ꯑꯥ ꯉꯁꯤ ꯆꯥꯕꯁꯨ ꯀꯩꯅꯣꯅꯦ ꯀꯥꯎꯕ ꯀꯥꯎꯗꯣꯔꯤꯅꯦ ꯇꯧꯔꯤꯁꯦ
ꯌꯦꯟ ꯆꯥꯕ꯭ꯔꯣ
ꯆꯥꯗꯦ ꯆꯥꯗꯦ ꯑꯗꯨꯏꯅꯦ ꯀꯥꯎꯏꯁꯦ ꯅꯠꯇ꯭ꯔꯗꯤ ꯆꯥꯛ ꯂꯥꯝꯃꯗꯤꯅ ꯌꯦꯟꯒꯨꯝꯕꯁꯨ ꯅꯤꯡꯁꯤꯡꯉꯣꯏꯗ꯭ꯔꯣ
ꯍꯣꯏ ꯑꯩꯗꯤ ꯌꯥꯝꯅ ꯄꯥꯛꯅ ꯆꯥꯗꯕ ꯍꯦꯟꯖꯥꯡ ꯆꯥꯊꯣꯔꯛꯄꯅꯤꯅ ꯅꯤꯡꯁꯤꯡꯗꯣꯏꯅꯦꯕ ꯑꯗꯣ
ꯇꯧꯔꯅꯨ ꯇꯧꯔꯅꯨ ꯀꯣ ꯌꯦꯟ ꯍꯥꯏꯁꯤꯗꯤ ꯑꯗꯨꯝ ꯍꯩꯅꯔꯛꯇꯕ ꯑꯃ ꯌꯥꯎꯔꯕꯅꯤꯅꯦ ꯆꯥꯃꯟꯗꯅ ꯏꯕꯣ
ꯀꯩ ꯏꯟꯁꯥꯡ ꯆꯥꯔꯕ ꯑꯗꯨꯗꯤ
ꯀꯥꯎꯔꯦ ꯋꯥꯅꯦ ꯑꯩ ꯉꯁꯤ ꯆꯥꯕꯗꯨꯕ ꯑꯣ ꯏꯔꯣꯝꯕ ꯑꯣꯏ ꯃꯥꯜꯂꯦꯍꯦ ꯏꯔꯣꯝꯕꯅꯤ ꯏꯔꯣꯝꯕꯅꯤ ꯑꯁ ꯇꯧꯔꯤꯌꯦ ꯅꯣꯏ ꯑꯗꯥꯏ ꯋꯦꯗꯔ ꯀꯃꯥꯏꯅ ꯇꯧꯒꯦ
ꯋꯦꯗꯔ ꯅꯣꯡ ꯃꯪꯉꯤ ꯑꯌꯨꯛꯇꯒꯤ ꯅꯣꯡ ꯈꯔ ꯈ ꯇꯥꯏ ꯀꯃꯥꯏ ꯀꯃꯥꯏꯅ ꯇꯧꯕ
ꯑꯁ ꯑꯩꯈꯣꯏ ꯁꯤꯗꯁꯨ ꯅꯣꯡ ꯃꯪ ꯂꯩꯔꯛꯑꯦ ꯗꯥꯎꯗꯤ ꯁꯨꯡꯌꯥ ꯌꯥꯗ꯭ꯔꯦ ꯑꯣꯝ ꯆꯥꯛꯅꯔꯒ ꯈꯨꯠꯁꯥ ꯑꯃ ꯇꯧꯔꯦꯕꯅꯦ
ꯑꯗꯨ ꯍꯥꯏꯔꯒ ꯊꯕꯛ ꯏꯪꯈꯥꯡꯗꯤ ꯆꯠꯊꯣꯛ ꯈꯠꯊꯣꯛꯀ ꯇꯧꯕ ꯂꯩꯕ꯭ꯔꯣ ꯅꯨꯡꯊꯤꯟꯗꯗꯤ
ꯑꯩꯁꯦ ꯂꯩꯔꯝꯕꯅꯤꯅ ꯉꯁꯥꯏꯈꯩ ꯑꯗꯨꯒꯅꯦ ꯗꯣꯀꯨꯃꯦꯟ ꯍꯥꯏꯗꯤ ꯑꯩꯁꯦ ꯀꯩꯅꯣ ꯊꯥꯖꯤꯟꯒꯦ ꯇꯧꯕꯅꯦꯕ ꯍꯣꯔꯇꯤꯀꯜꯆꯔꯒꯤꯗꯣ ꯑꯗꯨ ꯆꯠꯂꯨꯒꯦ ꯇꯧꯕꯁꯤꯗ ꯑ ꯗꯣꯀꯨꯃꯦꯟꯗꯣ ꯚꯦꯔꯤꯐꯥꯏ ꯇꯧꯍꯛꯇ꯭ꯔꯕ ꯗꯣꯃꯤꯁꯥꯏꯜꯒꯤꯁꯦ ꯑꯗꯨꯒꯤ ꯉꯥꯏꯔꯝꯕꯅꯤꯗ
ꯃꯣꯏ ꯍꯣꯔꯇꯤꯀꯜꯆꯔꯒꯤꯁꯦ ꯑꯩꯈꯣꯏ ꯃꯣꯏꯒꯤ ꯋꯦꯕꯁꯥꯏꯠ ꯑꯣꯏꯅ ꯊꯣꯛꯇꯕ꯭ꯔꯥ ꯅꯠꯇ꯭ꯔꯒ ꯃꯣꯏꯒꯤ ꯑꯥ ꯆꯠꯂꯒ ꯁꯕꯃꯤꯠ ꯇꯧꯗꯨꯏꯔꯣ
ꯑꯥ ꯃꯣꯏ ꯑꯣꯟꯂꯥꯏꯟ ꯇꯧꯗꯦ ꯍꯟꯗꯛꯇꯤ ꯑꯣꯐꯂꯥꯏꯟ ꯑꯣꯏꯅ ꯂꯥꯛꯑꯣ ꯊꯥꯖꯜ ꯂꯥꯛꯑꯣꯅ ꯑꯣꯐꯂꯥꯏꯟꯗ ꯑꯣꯏꯅ ꯇꯧꯋꯦꯕ ꯑꯗꯨꯒꯤꯅꯤ ꯑꯣꯟꯂꯥꯏꯟ ꯇꯧꯔꯒꯗꯤ ꯐꯥꯗꯧꯅꯦ
ꯑꯦꯛꯖꯥꯝꯒꯗꯤ ꯔꯤꯇꯟ ꯑꯣꯏꯅ ꯇꯧꯗꯣꯔꯤꯕ꯭ꯔꯥ ꯅꯠꯇ꯭ꯔꯒ ꯑꯦꯛꯖꯥꯝ ꯇꯧꯔꯣꯏꯗꯕ꯭ꯔꯥ ꯀꯩꯅꯣ
ꯑꯦꯛꯖꯥꯝ ꯇꯧꯗꯣꯏꯅꯤ ꯀꯩꯅꯣ ꯔꯤꯇꯟ ꯇꯧꯗꯣꯏꯅꯤ
ꯎꯝ
ꯑꯦꯛꯖꯥꯝ ꯁꯤꯁꯦꯠꯁꯨ ꯌꯥꯎꯗꯨꯏ ꯑꯣꯏꯔꯝꯅꯤ ꯑꯦꯛꯖꯥꯝꯁꯦ
ꯑ ꯑꯗꯨꯗꯤ ꯃꯣꯏꯒꯤ ꯂꯥꯁ ꯗꯦꯠꯅ ꯀꯔꯝ ꯀꯥꯟꯗ ꯑꯣꯏꯔꯤꯕ
ꯗꯦꯠ ꯊꯥꯔꯇꯤꯗ ꯑꯣꯏꯕꯅꯦꯕ ꯑꯗꯨꯗꯅꯦꯕ ꯐꯔꯛ ꯇꯥꯛꯏꯁꯦ ꯗꯦꯠ ꯊꯥꯔꯇꯤ ꯍꯥꯏꯗꯗꯤ ꯍꯌꯦꯡ ꯍꯪꯆꯤꯠꯅꯦ ꯉꯁꯤ ꯆꯠꯀꯦ ꯇꯧꯕꯅꯦ ꯍꯌꯦꯡꯁꯨ ꯁꯨꯇꯤ ꯂꯩꯔꯝꯃꯦ ꯁꯦꯇꯔꯗꯦꯅꯤꯅ
ꯁꯤꯁꯦ ꯑꯦꯅꯤꯚꯔꯁꯔꯤ ꯇꯥꯏꯌꯦꯅ ꯀꯥꯡꯁꯣꯏ ꯊꯣꯡꯗꯤ ꯇꯧꯔꯤ
ꯑꯣ ꯆꯨꯝꯃꯤꯅꯦ ꯅꯣꯏ ꯑꯦꯅꯤꯚꯔꯁꯔꯤꯅꯤꯅꯦꯀꯣ
ꯎꯝ ꯑꯦꯅꯤꯚꯔꯁꯔꯤ ꯀꯥꯡꯁꯣꯏ ꯊꯣꯡꯉꯤ
ꯏꯟꯖꯥꯡ ꯍꯥꯎꯟ ꯆꯗꯔꯣ ꯀꯩꯗꯧꯔ‌ꯦ
ꯍꯦꯟꯖꯥꯡ ꯑꯍꯥꯎꯧꯕꯅꯤ ꯀꯩꯅꯣ ꯀꯥꯡꯁꯣꯏꯁꯤꯕꯨ ꯑ‌ꯦ ꯀꯩꯅꯣꯅꯤ ꯈ‌ꯣꯏ ꯉꯥꯔꯤ ꯊꯥꯛꯑ ꯊꯣꯡꯗ‌ꯣꯏꯅ‌ꯦ
ꯑꯥ ꯆꯍꯤ ꯑꯍꯥꯟꯕ ꯑꯣꯏꯗꯣꯏꯔꯥ ꯑꯅꯤꯁꯨꯕ ꯑꯣꯏꯗꯣꯏꯔꯥ ꯆꯍꯤꯁꯦ
ꯑꯗꯨꯕꯨꯗꯤ ꯈꯪꯗ꯭ꯔꯦꯗ ꯑꯩꯁꯨ ꯃ‌ꯣꯏ ꯑꯗꯨ
ꯅꯠꯇ‌ꯦꯗ ꯇꯨ ꯏꯌꯥꯔꯁ ꯑꯥ
ꯑꯗꯨ ꯍꯣꯏ ꯍꯣꯏ ꯑꯩꯁꯨ ꯈꯪꯗꯦ ꯒ꯭ꯌꯥꯟꯃ‌ꯦꯟ ꯇꯥꯖꯗꯤ ꯄ‌ꯣꯠꯇꯣ ꯑꯩꯁꯦ
ꯑꯦꯅꯤꯚꯔꯁꯔꯤꯁꯤ ꯐꯖꯅ ꯇꯧꯕꯖꯥꯠꯅꯤ ꯑꯗꯨꯗ
ꯎꯝ ꯑꯣ ꯑꯗ‌ꯣ ꯀꯩ ꯁꯣꯝꯒꯤꯗꯤ ꯑꯦꯅꯤꯚꯔꯁꯔꯤꯁꯦ ꯑꯩꯈꯣꯏꯒꯤ ꯀꯌꯥꯔꯛꯇꯤ ꯄꯥꯡꯊꯣꯛꯄꯤꯈ꯭ꯔꯒꯦ
ꯍꯪꯉꯥꯅꯣ ꯍꯪꯉꯅꯣ ꯏꯕꯨꯨꯡꯉ‌ꯣ
ꯆꯍꯤ ꯍꯟꯇꯛ ꯍꯟꯇꯛ ꯃꯥꯄꯜꯂ ꯀꯩꯅꯣꯝ ꯐꯥꯗꯧꯕ ꯑ‌ꯣꯏꯔꯝꯅꯤ ꯃꯊꯪ ꯆꯍꯤꯗ ꯍꯟꯗꯛ ꯅꯤꯄꯥꯟ ꯐꯥꯒ꯭ꯔꯝꯅꯤ ꯃꯥꯅꯦ ꯈꯨꯣꯂꯣꯛꯄꯤꯒ ꯁꯥꯟꯅꯕꯤꯗꯕ ꯇꯥꯏꯃꯤꯡꯗꯣ ꯑꯗꯨꯏ ꯇꯥꯏꯃꯤꯡꯗꯨ
ꯌꯨꯝ ꯀꯩ ꯄꯥꯟꯁꯤꯟꯕꯒꯤ ꯋꯥꯈꯜꯂꯣꯟꯒꯗꯤ ꯂꯩꯕꯤꯗ꯭ꯔꯤꯕ ꯁꯨꯝ ꯆꯍꯤ ꯈꯨꯗꯤꯡꯒꯤ ꯁꯨꯝ ꯑꯦꯅꯤꯚꯔꯁꯔꯤ ꯁꯨꯝ ꯇꯧꯕꯒꯤ ꯋꯥꯈꯜꯂꯣꯟꯗꯇꯪ ꯂꯩꯕꯤꯕ꯭ꯔꯣ ꯀꯃꯥꯏꯅ ꯇꯧꯒꯦ
ꯇꯧꯔꯅꯤ ꯇꯧꯔꯅꯤ ꯃꯊꯪꯗꯒꯤꯗꯤ ꯌꯨꯝꯗꯒꯤ ꯑꯣꯏꯅ ꯀꯣ ꯑꯦꯅꯤꯚꯔꯁꯔꯤ ꯇꯧꯔꯒꯁꯨ ꯄꯨꯂꯞ ꯇꯧꯔꯛꯑꯅꯤ ꯍꯥꯏꯇꯥꯔꯦ
ꯑꯣ ꯑꯩꯈꯣꯏꯒꯤ ꯂꯨꯍꯣꯡꯉ ꯃꯇꯨꯡꯗꯁꯨ ꯑꯗꯨꯝ ꯑꯦꯅꯤꯕꯔꯁꯔꯤ ꯇꯧꯁꯟꯒꯅꯤꯕ
ꯇꯧꯁꯟꯒꯗꯣꯏꯅꯦ ꯑꯗꯨꯗꯨꯅ ꯑꯃꯨꯛ ꯈꯔ ꯈꯦꯠꯅꯔꯛꯑꯅꯤ ꯑꯦꯅꯤꯚꯔꯁꯔꯤ ꯃꯈꯜꯁꯦ ꯇꯣꯉꯥꯜꯂꯅꯤ ꯍꯥꯏꯇꯥꯔꯦꯅꯦ
ꯗꯨꯒ ꯑꯩꯈꯣꯏꯒꯤ ꯑꯦꯅꯤꯚꯔꯁꯔꯤꯁꯨ ꯇꯧꯔꯤꯌ‌ꯦ ꯍꯥꯏꯔꯒꯀꯣ ꯑꯦꯅꯤꯚꯔꯁꯔꯤꯁꯨ ꯑꯩꯈ‌ꯣꯏꯒꯤ ꯀꯩ ꯀꯩ ꯇꯧꯕ ꯌꯥꯒꯦ ꯍꯥꯏꯗꯤ ꯃꯈꯣꯏꯒꯤ ꯍꯔꯥꯎꯅꯕ ꯑꯩꯈꯣꯏꯒꯤ ꯂꯩꯒꯨꯝꯕ ꯂꯩꯗꯅ ꯈꯣꯠ ꯇꯅ ꯇꯧꯗꯣꯔꯤꯕ ꯅꯠꯇ꯭ꯔꯒ ꯀꯃꯥꯏ ꯀꯔꯝꯕ ꯃꯑꯣꯡ ꯄꯥꯡꯊꯣꯛꯄꯅ ꯐꯅꯤ
ꯀꯩꯅꯣ ꯍꯥꯏꯁꯤꯕꯨ ꯑꯗꯨꯗꯤ ꯂꯥꯛꯇ꯭ꯔꯤꯀꯥꯟ ꯃꯃꯥꯡꯗꯒꯤ ꯈꯟꯅꯒꯗꯕ ꯋꯥꯅꯤ ꯀꯩꯅꯣ ꯅꯪ ꯑꯩꯗꯤ ꯑꯩꯈꯣꯏꯗꯤ ꯏꯆꯝ ꯆꯝꯅ ꯑꯗꯨꯝ ꯀꯩꯅꯣꯝ ꯆꯥꯃꯤꯟꯅꯔꯒ ꯑꯗꯨꯝ ꯂꯣꯏꯁꯤꯂꯤꯗ ꯍꯥꯏꯗꯤ
ꯑꯗꯨꯒ ꯀꯔꯤ ꯕ ꯅꯪꯅ ꯆꯥꯛ ꯆꯥꯛ ꯆꯥꯐꯝ ꯍꯥꯏꯕ ꯑꯃ ꯄꯥꯡꯒꯩꯒꯤ ꯆꯥꯛ ꯆꯥꯐꯝ ꯍꯥꯏꯗꯨ ꯀꯔꯝꯕꯅꯣ
ꯄꯥꯡꯒꯩꯒꯤ
ꯄꯥꯔꯛꯇ ꯑꯗꯨꯝ ꯆꯥꯛ ꯑꯩꯈꯣꯏꯒꯤ ꯇꯤꯐꯤꯟꯗꯒ ꯍꯥꯞꯄ ꯑꯗꯨꯝ ꯆꯠꯂꯒ ꯆꯥꯕ ꯌꯥꯏꯒ ꯍꯥꯏꯕꯗꯣ ꯅꯣꯡꯃꯥ
ꯄꯥꯡꯒꯩꯗ
ꯄꯥꯡꯒꯩꯗꯔ ꯅꯠꯇ꯭ꯔꯒ ꯇꯦꯁꯄꯨꯔꯗꯔꯣ ꯅꯪꯅ ꯑꯃ ꯍꯥꯏꯈꯤꯕꯗꯣ
ꯍꯣ
ꯄꯥꯛ ꯑꯃ ꯂꯩ ꯍꯥꯏꯕꯗꯣ
ꯑꯣ ꯈꯣꯠꯂꯦ ꯑꯩꯁꯦ ꯑꯗꯨ ꯑꯗꯣꯝ ꯅꯥꯀꯟꯗꯗꯤ ꯈꯪꯗꯦ ꯑꯇꯣꯞꯄꯇꯕꯨꯗꯤ ꯃꯌꯥꯝ ꯂꯩꯌꯦꯕꯀꯣ ꯑꯗꯣꯝꯒꯤꯗꯣ ꯑꯩ ꯄꯥꯕ ꯑꯣꯏꯗꯦ
ꯑꯃ ꯍꯥꯏꯈꯤꯕꯅꯤꯅꯦ ꯄꯥꯛ ꯑꯃ ꯂꯩꯌꯦꯅ ꯇꯦꯖꯄꯨꯔ ꯂꯣꯝꯗ꯭ꯔ ꯀꯩꯅꯣ
ꯀꯩꯅꯣ ꯑꯣꯏꯔꯝꯒꯅꯤ ꯅꯪꯒꯤꯗꯣ ꯈꯪꯉꯦ ꯈꯪꯉꯦ ꯑꯥ ꯅꯨꯡꯉꯥꯏꯕ ꯃꯐꯝ ꯑꯃ ꯂꯩꯕꯅꯦ ꯆꯤꯡꯉꯥꯔꯦꯜꯗ ꯆꯥꯡꯉꯥꯔꯦꯜ ꯒꯥꯔꯗꯦꯟꯗꯀꯣ ꯃꯣꯏ ꯍꯧꯖꯤꯛ ꯑꯁ ꯍꯧꯖꯤꯛ ꯃꯣꯏꯒꯤꯗꯨꯃꯨꯛ ꯅꯨꯡꯉꯥꯏꯕ ꯂꯩꯇ꯭ꯔꯦ ꯍꯥꯏꯕꯗꯤ ꯂꯩ ꯅꯨꯡ ꯃꯔꯥꯡ ꯀꯥꯏꯅ ꯍꯧꯋꯦꯕ ꯑꯗꯨꯗꯒꯤ ꯒꯥꯔꯗꯦꯟꯁꯨ ꯆꯥꯎꯋꯦꯀꯣ ꯑꯗꯨꯅ ꯃꯔꯥꯡ ꯀꯥꯏꯅ ꯍꯧꯔꯒ ꯑꯩꯈꯣꯏꯒꯤ ꯃꯈꯥꯗꯒ ꯊꯥꯔꯒ ꯆꯥꯕꯒꯤ ꯈꯨꯅꯨꯡꯉꯥꯏꯗꯨꯗꯤꯀꯣ ꯎꯔꯨꯝꯗ ꯅꯨꯡꯉꯥꯏꯖꯅꯦꯍꯦ ꯅꯣꯡ ꯆꯤꯡ ꯇꯥꯔꯒꯁꯨ ꯃꯣꯏꯒꯤ ꯀꯩꯅꯣ ꯂꯩꯌꯦꯕ ꯏꯁꯇꯦꯟ ꯂꯩꯌꯦꯕ ꯍꯥꯏꯗꯤ ꯑꯩꯈꯣꯏꯒꯤ ꯐꯝꯐꯝ ꯐꯖꯅ ꯂꯩꯕꯀꯣ ꯑꯗꯨꯅ ꯃꯊꯛꯇ ꯀꯨꯞꯄ ꯑꯗꯨꯗꯩ ꯐꯝꯃꯁꯨ ꯌꯥꯔꯦ
ꯑꯗꯨꯒ ꯅꯣꯏꯒꯤ ꯃꯅꯥꯛꯀꯤꯗ ꯑꯩꯈꯣꯏꯒꯤ ꯁꯟꯇꯣꯁ ꯁꯅꯁꯝꯒꯤꯁꯨ ꯑꯃ ꯆꯥꯛ ꯆꯥꯕꯝ ꯑꯃ ꯍꯥꯡꯗꯣꯛꯏ ꯍꯥꯏ ꯑꯗꯨ ꯃꯁꯥꯅ
ꯃꯁꯥꯅ ꯊꯣꯡꯕ ꯃꯥꯜꯂꯦ ꯃꯁꯥꯅ ꯊꯣꯡꯗ꯭ꯔꯗꯤ ꯀꯩꯅꯣ ꯀꯅꯥꯅ ꯊꯣꯡꯕꯤꯗꯣꯏꯅꯣ
ꯃꯁꯥꯖ ꯑ ꯑꯇꯣꯞꯄ ꯃꯤꯅ ꯍꯥꯏꯔ ꯀꯥꯟꯗ ꯁꯟꯇꯣ ꯁꯅꯁꯝꯒꯤ ꯑꯣꯏꯅ ꯕ꯭ꯔꯥꯟꯁ ꯍꯥꯡꯗꯣꯛꯆꯕꯒꯤ ꯋꯥꯅꯤ ꯃꯁꯥꯅ ꯊꯣꯡꯗꯦ ꯑꯗꯨꯗ ꯂꯩꯕ ꯃꯣꯏꯒꯤ ꯍꯦꯜꯄꯔꯁꯤꯅ ꯊꯣꯡꯉꯤꯁꯤꯅꯦꯕ
ꯑꯁ ꯑꯗ ꯍꯥꯏꯖꯤꯜꯂꯤꯅꯤ ꯑꯗꯣ ꯀꯩꯁꯨ ꯍꯥꯎꯇꯦ ꯋꯥꯅꯦ ꯃꯥ ꯑꯗꯨꯝ ꯊꯣꯡꯉꯦ ꯎꯏꯌꯦꯕꯀꯣ ꯑꯗꯣ ꯍꯥꯎꯇꯦꯗ ꯑꯩ ꯆꯥꯎꯔꯦꯕ ꯃꯣꯏ ꯀꯣꯛꯀꯗꯣ ꯃꯨꯟ ꯍꯥꯏꯗꯤ ꯀꯟ ꯇꯛ ꯀꯟ ꯇꯛ ꯇꯥꯔꯒ ꯃꯥꯥꯏ ꯈꯨꯇꯣꯡꯗꯣ ꯃꯁꯛꯇꯤ ꯐꯖꯩ ꯌꯥꯗꯦꯕꯗꯣ
ꯀꯩꯅꯣꯗꯗꯤ ꯃꯥꯏ ꯑꯃ ꯄꯨꯟꯐꯝꯒꯨꯝꯕ ꯑꯃ ꯍꯥꯡꯗꯣꯛꯄ ꯃꯥꯜꯂꯤꯅꯤꯀꯣ ꯁꯟꯗꯣꯁꯅꯥꯁꯝ
ꯁꯟꯇꯣꯁ ꯁꯅꯁꯝ ꯒꯤꯁꯦ ꯑꯗꯨꯗꯤ
ꯆꯥꯟꯅꯐꯝꯒꯨꯝꯕ ꯃꯌꯥꯝꯒꯤ ꯂꯥꯛꯑꯒ ꯄꯨꯟꯐꯝꯒꯨꯝꯕꯒꯤ ꯎꯠꯇ꯭ꯔꯁꯨ ꯃꯤ ꯃꯌꯥꯝ ꯂꯥꯛꯑꯒ ꯁꯟꯇꯣꯁ ꯁꯅꯥꯁꯝꯒꯤ ꯗ ꯆꯠꯂꯤꯅꯦꯒ ꯍꯥꯏꯔꯒ ꯄꯨꯟꯕꯒꯤꯒ ꯊꯦꯡꯅꯕ ꯑꯩꯈꯣꯏꯒꯤ ꯑꯟꯗ꯭ꯔꯣ ꯄꯥꯔꯇꯁꯨ ꯑꯩꯈꯣꯏꯒꯤ ꯃꯤ ꯄꯨꯟꯐꯝ ꯁꯪ ꯃꯆꯥ ꯃꯆꯥꯒ ꯁꯥꯔ ꯂꯩꯗꯅ ꯑꯗꯨꯃꯥꯏꯅ ꯃꯥꯒꯤꯁꯨ ꯇꯣꯉꯥꯟꯅ ꯁꯥꯇꯣꯁ ꯁꯥꯅꯁꯝꯒꯤ ꯑꯃ ꯍꯥꯡ ꯇꯣꯛꯄ ꯃꯥꯜꯂꯦ
ꯑꯩ ꯑꯩ ꯑꯗꯨꯗꯤ ꯎꯗ꯭ꯔꯤꯅꯦ ꯈꯪꯗꯦꯅꯦ ꯑꯗꯨꯝꯗꯤ ꯑꯗꯨꯝꯗꯤ ꯅꯣꯂꯦꯖ ꯂꯩꯇꯦ ꯑꯩꯉꯣꯟꯗ ꯑꯗꯨꯒꯤꯗꯨꯃꯗꯤ ꯑꯗꯨ ꯃꯥꯒꯤꯗꯣ ꯃꯥꯏꯗꯣ ꯆꯥꯗꯣꯏ ꯁꯔꯨꯛꯅꯦ ꯑꯩꯈꯣꯏ ꯏꯥꯟꯅꯕ ꯂꯩꯌꯦꯕ ꯍꯥꯏꯗꯤ ꯁꯤꯗ ꯅꯪꯁꯨ ꯈꯪꯉꯝꯅꯤꯗ ꯀꯩꯅꯣꯒꯤ ꯑꯥ ꯆꯦꯅꯤꯁ ꯃꯅꯥꯛꯀꯤꯗ ꯑꯃ ꯑꯩꯈꯣꯏꯅ ꯀꯣꯐꯤ ꯑꯗꯨꯝ ꯊꯛꯄꯗꯣ꯫ ꯖꯦꯅꯤꯝꯁꯀꯤ ꯀꯩꯅꯣꯗ ꯑꯣ ꯑꯗꯤ ꯖꯦꯅꯤꯝꯁ ꯍꯥꯏꯖꯤꯜꯂꯝꯗꯥꯏꯒꯤꯗ ꯑꯃ ꯂꯩꯕꯅꯦꯕ꯫ ꯅꯠꯇꯦ ꯃꯅꯨꯡ ꯆꯪꯗꯕꯤꯗꯅꯦ ꯁꯣꯝ ꯃꯄꯥꯟꯗ ꯑꯃ ꯑꯗꯨꯝ ꯅꯨꯡꯗꯥꯡꯗ ꯑꯩꯈꯣꯏꯅ ꯀꯣꯐꯤꯒ ꯑꯃ ꯊꯛꯄ ꯑꯃ ꯂꯩꯕꯅꯦꯕ꯫
ꯎꯝ ꯎꯝ꯫
ꯅꯣꯡꯃ ꯎꯔ ꯈꯪꯅꯤꯅꯦ ꯑꯗꯨ ꯑꯗꯨꯒꯤ ꯅꯥꯀꯟꯗ ꯑꯃ ꯂꯩꯌꯦꯕ ꯑꯩꯈꯣꯏ ꯏꯃꯥꯟꯅꯕꯅ ꯐꯝꯕ ꯔꯣꯍꯤꯠ ꯍꯅꯀꯣ꯫ ꯑꯁ ꯃꯥꯒꯤꯗꯤ ꯂꯣꯏ ꯍꯥꯎꯔꯦ ꯃꯥꯒꯤꯗꯤ ꯂꯣꯏ ꯍꯥꯎꯔꯦꯗ꯫ ꯉꯥꯅꯨ ꯊꯣꯡꯕꯒꯁꯤꯅ ꯍꯥꯎꯕꯗꯤ ꯂꯩꯇ꯭ꯔꯦ ꯑꯗꯨ ꯁꯤꯠꯄꯁꯨ ꯐꯖꯅ ꯁꯤꯠ ꯁꯤꯠꯂꯦ ꯃꯥꯃ ꯉꯥꯅꯨ ꯉꯥꯅꯨ ꯊꯣꯡꯕꯒꯁꯦ ꯉꯥꯅꯨ ꯀꯤꯂꯣ ꯀ꯭ꯌꯥ ꯈꯥꯡꯖꯥꯎ ꯑꯃ ꯂꯩꯕꯅꯦ ꯃꯥ ꯀꯤꯂꯣ ꯃꯉꯥ ꯑꯥ ꯇꯔꯨꯛꯇ ꯑꯃꯨꯛ ꯊꯣꯡꯕꯅꯦ ꯑꯃꯨꯛꯃꯨꯛ ꯊꯣꯡꯕꯗ꯫ ꯑꯗꯨꯗꯨ ꯅꯣꯡꯃꯗ ꯑꯅꯤꯔꯛ ꯊꯣꯡꯉꯦ ꯑꯗꯒꯤꯗꯤ ꯍꯥꯏꯗꯤ ꯌꯥꯝ ꯌꯥꯝꯃꯦꯗ ꯃꯥꯅ ꯂꯣꯏ ꯁꯨꯔꯦꯕ ꯁꯨ
ꯑꯣ ꯅ ꯅꯤꯡꯁꯤꯡꯉꯦ ꯅꯤꯡꯁꯤꯡꯉꯦ ꯅꯪ ꯃꯃꯥꯡꯗꯁꯨ ꯍꯥꯏꯈ꯭ꯔꯦ ꯑꯗꯨꯗꯣ꯫
ꯎꯝ ꯑꯗꯨꯝꯗꯤ ꯐꯖꯅ ꯍꯥꯎꯋꯦ ꯃꯥꯏꯗꯨꯗꯤ꯫ ꯃꯁꯥꯁꯨ ꯅꯥꯟꯅ ꯇꯧꯕꯅꯦꯕꯀꯣ ꯑꯗꯨꯅ ꯑꯩꯈꯣꯏ ꯍꯪꯒꯣꯏꯗꯕ ꯍꯥꯏꯇꯥꯔꯦꯅꯦ꯫
ꯑꯩꯈꯣꯏꯒꯤ ꯍꯦꯟꯖꯥꯡ ꯊꯣꯡꯕꯗ ꯑꯩꯈꯣꯏꯒꯤ ꯑꯖꯤꯅꯥꯃꯣꯇꯣ ꯍꯥꯞꯄꯗ ꯑꯩꯈꯣꯏ ꯍꯛꯆꯥꯡ ꯁꯣꯛꯑꯦ ꯒꯥꯏꯗꯨꯕꯨ ꯀꯩꯁꯨ ꯃꯤ ꯑꯇꯩ ꯅꯗꯤ ꯀꯩꯁꯨ ꯇꯧꯗꯦ ꯈꯣꯠꯇꯦꯁꯨ ꯍꯥꯏ ꯀꯃꯥꯏꯅ ꯇꯧꯕꯅꯣꯗꯨ꯫
ꯈꯪꯗꯦꯗ ꯄꯨꯡꯉꯥꯏ ꯍꯧꯖꯤꯛ ꯃꯇꯝꯗ ꯀꯌꯥꯃꯨꯛ ꯁꯣꯛꯇꯣꯏꯅꯣ ꯑꯗꯨꯅꯣ ꯁꯣꯛꯇꯣꯏꯅꯣ꯫ ꯃꯤ ꯑꯗꯨꯃꯥꯏꯅ ꯑꯗꯨꯝ ꯆꯥꯔꯛꯄ ꯃꯤ
ꯊꯥꯛꯄꯅ ꯍꯦꯟꯖꯥꯡ ꯍꯥꯎ ꯍꯥꯎꯒꯠꯍꯜꯂꯦ ꯍꯥꯏꯁꯤ ꯆꯨꯝꯕ꯭ꯔꯥꯕ ꯊꯥꯛꯅ ꯁꯥꯒꯨꯝꯕ ꯊꯣꯡꯕꯗ ꯊꯥꯛꯅꯕ ꯌꯥꯕ꯭ꯔꯕ ꯑꯖꯤꯅꯥꯃꯣꯇꯣꯁꯦ꯫
ꯑꯖꯤꯅꯥꯃꯣꯇꯣꯁꯦ ꯊꯥꯏ ꯊꯥꯛꯅꯩꯌꯦ꯫ ꯑꯗꯣ ꯑꯩꯈꯣꯏ ꯁ꯭ꯋꯥꯏꯗꯗꯤ ꯀꯌꯥꯕꯨ ꯇꯧꯅꯗꯦꯗ꯫ ꯃ ꯑꯩꯈꯣꯏꯒꯤ ꯀꯩꯅꯣꯒꯨꯝꯕꯗ ꯇꯧꯅꯕ ꯋꯥꯅꯦꯕ ꯁꯥꯎꯠꯀꯨꯝꯕ꯫ ꯅꯣꯔꯠ ꯏꯟꯗꯤꯌꯥꯒꯨꯝꯕꯗ ꯇꯧꯅꯕ ꯋꯥꯅꯦ ꯑꯩꯈꯣꯏ ꯁꯣꯝꯗꯗꯤ ꯇꯧꯗꯦꯗꯅ ꯀꯌꯥ ꯁꯤꯟꯅꯗꯦꯕ꯫
ꯍꯣꯏ ꯍꯣꯏ ꯑꯗꯨꯕꯨꯗꯤ꯫ ꯃꯅꯤꯄꯨꯔꯗꯗꯤ ꯀꯩ ꯀꯩ ꯏꯔꯥꯡ ꯕꯟꯅꯨꯡ ꯂꯩꯇꯦ ꯊꯣꯏꯗꯣꯛꯄ꯫
ꯕꯟꯅꯨꯡ ꯂꯩꯇꯦ ꯆꯤꯡꯗ ꯀꯟꯅ ꯇꯧꯋꯦ ꯑꯩꯈꯣꯏ ꯁ꯭ꯋꯥꯏ ꯏꯝꯐꯥꯜ ꯑꯦꯔꯤꯌꯥ ꯂꯩꯇꯕ ꯋꯥꯅꯤ ꯆꯤꯡꯗꯗꯤ ꯉꯁꯤ ꯀꯨꯀꯤ ꯈꯔ ꯑꯦꯌꯥꯔꯄꯣꯔꯠꯇꯒꯤ ꯂꯥꯛꯄꯖꯥꯠꯅꯦ ꯀꯥꯡꯂꯥ ꯀꯥꯡꯄꯣꯛꯄꯤꯔꯣꯝꯗ꯫
ꯏꯌꯥꯔꯄꯣꯔꯠꯇꯒꯤ ꯏꯌꯥꯔꯄꯣꯔꯠꯇꯤ ꯀꯔꯝ ꯑꯩꯈꯣꯏꯒꯤ ꯏꯝꯐꯥꯜ ꯏꯌꯥꯔꯄꯣꯔꯠꯇꯒꯤ꯫
ꯍꯣꯏ꯫
ꯀꯃꯥꯏꯅ ꯐꯥꯎꯔ ꯂꯥꯛꯏꯕ ꯃꯣꯏꯗꯤ꯫
ꯑꯦ ꯂꯥꯛꯏ ꯀꯩꯅꯣ ꯑꯩꯈꯣꯏꯒꯤ ꯈ‌ꯦꯝꯆꯥꯟꯅ ꯌꯥꯏꯁꯤꯗꯤ꯫ ꯈ‌ꯦꯝꯆꯥꯥꯟꯅ ꯍꯥꯏꯗꯨꯗꯤ꯫ ꯑꯈꯣꯏ ꯁꯤ ꯑꯦꯝꯅ ꯍꯥꯏꯗꯨꯗꯤ ꯑꯗꯨꯅ ꯑꯗꯨ ꯃꯣꯏꯅ
ꯑꯗꯨꯒꯤ ꯃꯌꯥꯏꯗ ꯂꯥꯛꯑꯗꯤ ꯏꯝꯐꯥꯜꯗꯒꯤ ꯗꯥꯏꯔꯦꯛ ꯁꯦꯟꯇꯔꯗꯒꯤ ꯏꯌꯥꯔꯄꯣꯔꯠꯇ ꯂꯥꯛꯑꯒ ꯊꯧꯔ ꯆꯠꯈꯤꯕ ꯑꯗꯨꯗꯤ꯫
ꯒꯥꯏꯕꯤꯅꯤ ꯃꯣꯏꯗꯤ꯫ ꯑꯈꯣꯏꯗꯤ ꯀꯩꯝ ꯇꯧꯕꯤꯗ꯭ꯔꯕꯅꯤꯅꯀꯣ ꯑꯗꯣ ꯅꯥꯒꯥꯈꯩꯅ ꯈꯪꯉꯦꯗꯅ ꯑꯗꯨꯒꯤ ꯍꯧꯖꯤꯛ ꯀꯟꯅ ꯃꯣꯏ ꯆꯦꯛ ꯇꯧꯔꯤꯕꯅꯦꯕ ꯀꯪꯂꯥꯇꯣꯝꯕꯤꯗ ꯀꯥꯡꯄꯣꯛꯄꯤ ꯍꯧꯔꯝꯗꯥꯏꯒꯤꯗ‌꯫
ꯒꯌꯥꯟ ꯇꯥꯗ꯭ꯔ‌ꯦꯗ ꯃꯅꯤꯄꯨꯔꯁꯦ꯫
ꯕꯥꯏ ꯅꯪ ꯌꯥꯎꯍꯧꯕ꯭ꯔ ꯑꯃ ꯑꯩꯈꯣꯏꯅ ꯀꯩꯅꯣ ꯑꯃ ꯆꯠꯄꯗ‌ꯣ ꯕꯥꯏꯛ ꯔꯦꯂꯤ ꯑꯃ ꯆꯠꯈꯤꯕꯗꯣ ꯁꯦꯅꯥꯄꯇꯤꯗ꯫
ꯁꯦꯅꯥꯄꯇꯤ ꯌꯧꯔꯝꯗꯧ ꯃꯟꯗ‌ꯦ ꯑꯗꯨꯗꯤ꯫
ꯑꯣ꯫ ꯑꯣ ꯑꯗꯨ ꯀꯩꯅꯣꯅꯦꯕ ꯃꯦ ꯊꯥꯔꯗꯠꯇ ꯇꯨ ꯊꯥꯎꯖꯟ ꯇ꯭ꯋꯦꯟꯇꯤ ꯊ꯭ꯔꯤꯒꯤ ꯂꯩ ꯑꯥ ꯂꯥꯟ ꯇꯧꯗꯣꯏꯅꯤꯗꯅ ꯑꯦꯄ꯭ꯔꯤꯜ ꯇ꯭ꯋꯦꯟꯇꯤ ꯇꯨꯗꯅꯦꯕ ꯑꯩꯈꯣꯏꯅ ꯆꯠꯂꯤꯖꯤꯅ ꯑꯦꯄ꯭ꯔꯤꯜ ꯃ‌ꯦ ꯂꯥꯛꯑꯦꯗꯅ ꯑꯗꯨꯝ ꯅꯨꯃꯤꯠ ꯇꯔꯥꯅꯤ ꯐꯥꯅꯗ꯭ꯔꯦꯗꯅꯀꯣ ꯑꯗꯨ ꯀꯪꯂꫭꯇꯣ ꯀ ꯍꯧꯖꯤꯛꯀꯤ ꯀꯪꯂ ꯀꯥꯡꯄꯣꯛꯄꯤꯒꯤ ꯒ꯭ꯔꯥꯎꯟꯒ ꯂꯩꯕꯅꯦꯕ ꯆꯥꯎꯅꯀꯣ ꯍꯧꯖꯤꯛ ꯃꯣꯏꯒꯤ ꯄꯨꯔꯥ ꯃꯀꯣꯟ ꯑꯣꯏꯚꯝ ꯑꯃ ꯀꯣ ꯑꯗꯨꯗꯒꯖ‌ꯦ ꯑꯩꯈꯣꯏ ꯃꯌꯥꯝ ꯕꯥꯏꯛꯀꯗ‌ꯣ ꯄꯨꯂꯞꯀ ꯔꯦꯁ ꯂꯧꯕꯒꯤ ꯑꯗꯨꯗꯒ ꯈꯥꯝꯃꯒ ꯑꯃꯨꯛ ꯊꯧꯒꯠꯂꯤꯅꯦꯕ ꯁ‌ꯦꯅꯥꯄ ꯄꯥꯇꯤ ꯌꯧꯅꯕꯒꯅꯦ ꯍꯥꯏꯗꯤ ꯑꯗꯨꯒ ꯌ‌ꯦꯡꯉ‌ꯣꯅꯦ ꯑꯗꯨꯋꯥꯏꯗ ꯂꯩꯕ ꯀꯨꯀꯤ ꯃꯌꯥꯝꯗꯨꯅ ꯅ‌ꯣꯏꯗꯤ ꯐꯖꯔꯦ
ꯏꯔꯥꯡ‌ ꯃꯇꯝꯒ ꯑ‌ꯣꯏꯔꯗꯤ ꯑꯗꯨꯝ ꯇ‌ꯣꯛꯑꯦꯅ‌ꯦ
ꯕꯥꯏꯛ ꯊꯧꯔ ꯆꯠꯈꯤꯕ ꯐꯣꯇꯣꯗꯅꯦꯕ ꯍꯜꯂꯛꯀꯗꯣꯏꯖ‌ꯦ
ꯃꯥꯅꯦ ꯕ‌ꯦꯔꯥꯅꯦꯕ ꯑꯗꯨ ꯌ‌ꯦꯡꯉ‌ꯣꯅꯦ ꯑꯩꯈꯣꯏꯗ ꯇꯧꯔꯤꯗꯨꯕꯨꯕ ꯅꯨꯃꯤꯠ ꯇꯔꯥꯅꯤ ꯐꯥꯄ‌ꯣꯟꯗ꯭ꯔꯦ ꯍꯥꯏꯕ ꯑꯗꯨꯗꯩꯗꯤ ꯏꯔꯥꯡ ꯊꯣꯛꯀꯠꯂꯛꯈꯤꯅꯦ ꯗꯥꯎꯗꫭ
ꯑ ꯌ‌ꯦꯡꯉ‌‌ꯣ ꯏꯔꯥꯡꯗꯨꯖꯨ ꯑꯩꯈꯣꯏꯒꯤ ꯍꯥꯏꯐꯦꯠ ꯑꯗꯨꯝ ꯍꯥꯏꯗꯤ ꯍꯧꯒꯤꯕ ꯃꯇꯥꯡꯗꯨꯖꯨ ꯑꯗꯨꯝ ꯀꯩꯁꯨ ꯂꯩꯇꯕꯒꯤ ꯃꯑꯣꯡꯗ ꯈꯟꯕꯅꯦꯕ ꯍꯥꯏꯗꯤ ꯏꯁꯣꯖꯤꯠ ꯑꯩꯈꯣꯏꯒꯤ ꯑꯦꯞ ꯕꯤꯗꯒ ꯊꯥꯒꯠꯅꯔꯛꯑꯦꯗꯅ ꯉꯥꯏꯍꯥꯛꯇꯪꯒ ꯌꯦꯡꯅꯔꯝꯃꯒ ꯈꯪꯍꯧꯗꯦ ꯀꯩꯅꯣ ꯏꯔꯥꯡ ꯕꯛ ꯂꯥꯎ ꯍꯧꯔꯛꯏꯗꯣ
ꯑꯣ
ꯅꯨꯡꯗꯥꯡꯋꯥꯏꯔꯝ ꯑꯗꯥꯏꯗꯒ
ꯅꯨꯡꯗꯥꯡꯋꯥꯏꯔꯝ ꯑꯗꯥꯏꯗ